ꯅꯨꯡꯉꯥꯏꯉꯣ
ꯅꯨꯡꯉꯥꯏꯌꯦ ꯅꯨꯡꯉꯥꯏꯃꯟꯕꯒꯤ ꯇꯨꯝꯃꯒ ꯂꯩꯕꯅꯦ
ꯇꯨꯝꯃꯜꯂꯦ ꯅꯪꯁꯨ ꯈꯔ ꯈꯔ ꯑꯗꯨꯝ ꯂꯩꯗꯨꯅ ꯑꯗꯨꯝ ꯈꯔ ꯈꯔ ꯀꯥꯁꯨ ꯇꯧꯑꯣ
ꯆꯠꯊꯣꯛ ꯆꯠꯁꯤꯟ ꯇꯧꯔꯒ
ꯍꯣꯏ ꯑꯩ ꯃꯊꯛꯇ ꯉꯁꯥꯏ ꯋꯥꯛ ꯑꯥꯛ ꯑꯥꯎꯠ ꯇꯧꯔꯦ ꯉꯁꯤꯁꯦ ꯏꯁꯥ ꯏꯅꯨꯡ ꯅꯨꯡꯉꯥꯏꯇꯦꯅꯦ
ꯀꯩꯒꯤ
ꯎꯇꯤꯁꯦ ꯍꯟꯖꯤꯟ ꯍꯟꯖꯤꯟ ꯆꯥꯕꯒꯤ ꯄꯨꯛ ꯈꯔ ꯅꯨꯡꯉꯥꯏꯇꯦꯕ
ꯑꯩ ꯁꯨꯇꯤ ꯏꯪꯕ ꯆꯥꯕ ꯈꯣꯠꯄꯗ ꯀꯩꯅꯣ ꯅꯨꯡꯁꯤꯠ ꯒ꯭ꯦꯁ ꯑꯗꯨ ꯌꯥꯝ ꯀꯥꯝꯕꯅꯦ
ꯑꯗꯨꯃꯥꯏꯅ ꯇꯧꯕꯒꯤꯔꯗꯤ ꯈꯪꯗꯦ
ꯊꯤꯕꯨ ꯀꯌꯥꯝ ꯀꯨꯏꯅ ꯆꯥ ꯇꯥꯟꯕ ꯑꯣꯢꯔꯝꯅꯤ ꯅꯣꯢ ꯑꯅꯤ ꯐ꯭ꯔꯤꯖꯇ ꯑꯃꯨꯛ ꯑꯃꯨꯛ ꯆꯥꯕꯗ ꯆꯥꯃꯨꯛ ꯇꯧꯕ ꯑꯣꯏꯔꯝꯒꯅꯦ
ꯎꯝ ꯑꯗꯨꯒꯤ ꯑꯣꯏꯕꯔꯥ ꯀꯃꯥꯏꯅ ꯇꯧꯕꯥ ꯍꯥꯏꯕꯗꯤ ꯈꯪꯗꯦ ꯑꯗꯨꯕꯨ ꯅꯨꯡꯉꯥꯏꯇꯕꯀꯣ
ꯎꯝ
ꯑꯗꯨꯁꯦ
ꯑꯗꯨꯃꯥꯏꯅ ꯇꯧꯕ ꯑꯣꯏꯔꯝꯒꯅꯤ
ꯌꯥꯝꯅ ꯀꯩꯅꯣ ꯀꯥꯍꯦꯟꯅꯗꯤ ꯇꯧꯗꯦꯕ ꯑꯗꯨ ꯋꯥꯕ
ꯅꯣꯏ ꯉꯁꯤ ꯕꯖꯥꯔ ꯆꯠꯅꯤ ꯍꯥꯏꯗꯣ ꯆꯠꯂꯣꯏꯗ꯭ꯔꯣ
ꯆꯠꯀꯅꯤ ꯄꯨꯡ ꯑꯅꯤ ꯑꯗꯨꯋꯥꯏꯗ ꯊꯣꯛꯁꯦ ꯍꯥꯏꯅ ꯏꯆꯦ ꯑꯩꯈꯣꯏꯅꯤ
ꯄꯨꯡ ꯑꯅꯤꯗꯤ ꯌꯥꯝ ꯊꯦꯡꯗ꯭ꯔꯣ
ꯑꯗꯨꯝ ꯉꯜꯂꯤꯌꯦꯗ ꯉꯟꯅ ꯊꯣꯛꯑꯔꯣꯏ ꯌꯥꯝ ꯁꯥꯏ ꯁꯥꯏꯌꯦꯕ ꯑꯗꯨ ꯋꯥꯁꯨ ꯋꯥꯏ ꯍꯥꯏꯕꯗꯨ ꯇꯟꯕ
ꯊꯦꯡꯉꯦꯗ ꯊꯦꯡꯉꯦꯗ ꯊꯦꯡꯅ ꯍꯜꯂꯛꯀꯦ ꯍꯥꯏꯕ꯭ꯔꯥ ꯑꯃꯨꯛ
ꯑꯗꯨꯗ ꯆꯠꯂꯒ ꯆꯔꯥ ꯋꯥꯟꯂꯨꯔꯁꯤꯔ ꯈꯜꯂꯦ
ꯆꯦꯁ ꯆꯪꯒꯔꯥꯕꯅꯤꯅ ꯃꯤꯁꯤꯡꯁꯦ
ꯑꯥꯥꯣꯢ ꯑꯁꯤꯗꯒꯤ ꯆꯥꯛ ꯆꯥꯔ ꯆꯠꯇꯣꯏꯅꯦ
ꯑꯥ ꯑꯥ ꯑꯥ ꯆꯔꯥ ꯋꯥꯟꯕ ꯑꯥ ꯑꯥꯗ ꯋꯥꯟꯗꯣꯏꯔꯥ ꯍꯥꯏꯅ ꯈꯟꯈꯤꯕ
ꯀ ꯀꯥꯏꯗ ꯑꯗꯨꯗ ꯀꯅꯥꯅ ꯀꯩꯗꯧꯔꯨꯅꯤ ꯅꯠꯇ꯭ꯔꯦ
ꯔꯦꯁꯇꯨꯔꯦꯟꯗ ꯔꯦꯁꯇꯨꯔꯦꯟꯗ ꯑꯁ ꯀꯟꯒꯦꯔꯣ ꯈꯟꯕ ꯑꯗꯨꯒꯤꯅꯤꯗ
ꯅꯪ ꯄꯩꯁꯥ ꯊꯥꯕꯤꯌꯣ ꯆꯠꯀꯦ
ꯇꯣꯂꯣꯞ ꯆꯥꯕꯗ
ꯎꯝ ꯅꯪ ꯇꯣꯂꯣꯞ ꯆꯥꯕ ꯉꯥꯏꯔꯤꯅꯦ ꯑꯩꯖꯦ ꯀꯥꯟꯅ
ꯑꯩꯖꯨ ꯅꯪ ꯆꯥꯕ ꯉꯥꯏꯔꯦ ꯀꯟꯅ ꯉꯥꯏꯃꯤꯟꯅꯔꯁꯦ
ꯉꯥꯏꯃꯤꯟꯅꯔꯖꯦ
ꯎꯝ ꯀꯥꯟꯅꯥꯗꯦ ꯀꯣ ꯌꯥꯏꯀꯣ ꯋꯥꯈꯜꯂꯣꯟ ꯌꯥꯢꯀꯣ
ꯍꯣꯏ ꯌꯥꯏ
ꯕꯨꯛꯇꯨꯗꯤ ꯑꯃ ꯂꯧꯔꯣꯍꯦ ꯑꯅꯤꯐꯥꯎ ꯂꯧꯕ ꯌꯥꯔꯦ
ꯍꯣꯏ ꯂꯧꯒꯦ
ꯑꯣꯗꯔ ꯇꯧꯔꯣ ꯇꯧꯕ ꯌꯥꯔꯦꯅꯦ
ꯇꯧꯒꯦꯕ ꯑꯗꯨ
ꯇꯧꯒꯦ ꯇꯧꯒꯦ ꯅꯣꯏꯁꯤꯜꯂꯅꯤ ꯍꯥꯟꯅ ꯏꯁꯥꯖꯦ ꯈꯨꯠꯇ ꯑꯗꯨꯝ ꯀꯨꯏꯅ ꯂꯩꯔꯗꯤ ꯗꯨꯝ ꯆꯠꯐꯝ ꯈꯪꯗꯕꯅꯦ
ꯍꯣꯏ ꯅꯪꯅ ꯍꯥꯏꯕꯗꯣ ꯌꯥꯝ ꯆꯨꯝꯃꯦ ꯅꯣꯏ ꯀꯤꯍꯣꯝꯒꯨꯝꯕ ꯇꯥꯡꯕ꯭ꯔꯥ ꯀꯃꯥꯏꯅ ꯇꯧꯕ꯭ꯔꯣ ꯀꯤꯍꯣꯝꯗꯣ
ꯀꯤꯍꯣꯝꯗꯨ ꯀꯤꯍꯣꯝ
ꯑꯁ ꯍꯩꯗꯤ ꯂꯣꯏ ꯇꯥꯡꯉꯦꯗ ꯁꯤꯗꯗꯤ
ꯅꯣꯏꯔꯣꯝꯒꯤ ꯇꯣꯅꯤꯡꯀꯣꯛꯇꯣ ꯈꯪꯉꯦꯀꯣ
ꯑꯥ
ꯊꯣꯏꯗꯤꯡꯒ ꯍꯥꯞꯄꯒ ꯆꯥꯕꯗꯣ
ꯑꯥ
ꯊꯣꯏꯗꯤꯡꯒ ꯇꯨꯅꯤꯡꯀꯣꯛꯀ ꯍꯥꯞꯄ ꯁꯤꯡꯖꯨꯗꯣ ꯍꯥꯎꯇ꯭ꯔꯣ
ꯍꯥꯎꯋꯦ
ꯑꯗꯨ ꯏꯆꯦ ꯏꯆꯦꯒꯤ ꯃꯃꯥꯟꯅꯕꯤꯅ ꯅꯣꯏꯔꯣꯝꯗ ꯂꯩꯕ ꯃꯃꯥꯟꯅꯕꯤꯅꯦ ꯍꯥꯏꯌꯦꯕ꯫
ꯑꯝ
ꯇꯣꯅꯤꯀꯣꯛꯇꯣ ꯌꯥ ꯑ ꯃꯥꯅ ꯄꯤꯕ ꯖꯥꯝꯗꯣ ꯄ꯭ꯂꯥꯁꯇꯤꯛ ꯆꯥꯎꯕ ꯊꯟꯅꯕ ꯄꯤꯔꯛꯑꯦ
ꯎꯝ
ꯄꯤꯕꯒꯤ ꯑꯩꯈꯣꯏꯅꯤꯁꯦ ꯉꯁꯥꯏ ꯑ ꯉꯁꯥꯏ ꯅꯨꯡꯗꯥꯡꯁꯨ ꯁꯤꯡꯖꯨ ꯁꯦꯝꯃ ꯆꯥꯏ ꯑꯌꯨꯛꯇꯁꯨ ꯁꯤꯡꯖꯨ ꯁꯦꯝꯃ ꯆꯥꯏ ꯍꯥꯎꯋꯦ
ꯑꯗꯣ ꯌꯥꯝ ꯆꯥꯒꯅꯨ ꯑꯗꯨꯝꯕꯅꯁꯨ ꯐꯁꯨ ꯑꯗꯨꯝ ꯀꯩꯅꯣ
ꯑꯃ ꯍꯣꯏ ꯍꯛꯆꯥꯡꯗꯗꯤ ꯑꯗꯨꯝ ꯀꯟꯅꯩ ꯌꯥꯏꯀꯣ ꯑꯗꯣ ꯌꯥꯝ ꯆꯥꯔꯁꯨ ꯌꯥꯗꯦ ꯍꯥꯏꯕꯅꯦ
ꯍꯣꯏ ꯑꯩꯈꯣꯏꯅꯤꯅ ꯃꯃꯥꯟꯅꯕꯤꯗꯨ ꯌꯥꯝ ꯅꯨꯡꯁꯤꯕ ꯄꯤꯔꯛꯄꯁꯨ ꯑꯁ ꯗꯃꯥ ꯄꯤꯔꯛꯄꯅꯤꯅ ꯑꯩꯈꯣꯏꯁꯦ ꯄꯥꯝꯃꯨꯕ ꯑꯗꯨꯝ ꯆꯥꯒ꯭ꯔꯝꯅꯦ ꯉꯁꯥꯏꯁꯨ ꯃꯣꯔꯣꯛ ꯃꯦꯠꯂꯥ ꯌꯥꯝ ꯁꯦꯝꯃ ꯆꯥꯏꯌꯦ
ꯌꯥꯝ ꯐꯩꯀꯣ ꯃꯤ ꯀꯥꯗꯤ
ꯍꯣꯏ ꯌꯥꯝ ꯍꯥꯎꯋꯦ ꯌꯥꯝ ꯆꯥꯔꯦ ꯑꯩꯁꯨ
ꯑꯗꯨꯅꯦ ꯇꯧꯐꯝ ꯂꯩꯗꯕꯤ ꯑꯗꯨꯒꯨꯝꯕ ꯆꯥꯔ ꯂꯩꯕꯅꯦ
ꯆꯥꯔꯒ ꯆꯥꯔ ꯂꯩꯔꯒ ꯃꯨꯟꯗ꯭ꯔꯥꯡ ꯑꯃꯨꯛ ꯇꯧꯔꯒ ꯆꯥꯔꯒ ꯃꯨꯟꯗ꯭ꯔꯥꯡ ꯇꯧꯔꯒ ꯅꯪꯉ ꯊꯕꯥꯛꯅꯍꯟꯗ
ꯈꯪꯗꯦ ꯑꯩꯈꯣꯏꯒꯤ ꯐ꯭ꯔꯤꯖꯀꯤ ꯃꯅꯝꯁꯦ ꯈꯔꯗ ꯃꯅꯝ ꯂꯩꯔꯦꯅꯦ ꯀꯃꯥꯏꯅ ꯇꯧꯕꯅꯣ
ꯃꯍꯤꯗꯣ ꯑꯗꯨꯝ ꯁꯤꯟꯕ꯭ꯔꯣ ꯃꯣꯏ ꯃꯍꯤ ꯑꯗꯨꯝ ꯂꯩꯅ ꯑꯥ
ꯁꯤꯜꯂꯤ ꯅꯍꯥꯟ ꯏꯆꯦ ꯑꯩꯈꯣꯏꯅ ꯊꯥꯡꯗꯣꯛꯑꯒ ꯃꯍꯤ ꯌꯥꯝ ꯇꯥꯔꯝꯃꯦ ꯑ ꯁꯤꯟ ꯁꯤꯟ ꯇꯧꯔꯤꯅꯦ꯫
ꯑꯥ
ꯑꯗꯣ ꯍꯤꯜꯂꯒ ꯇꯧꯕꯈꯩꯗꯤ ꯀꯩ ꯀꯩꯁꯨ ꯅꯠꯇꯦꯗ
ꯎꯝ
ꯑꯁ ꯍꯥꯊꯤ ꯈꯟꯅꯤꯡꯉꯦꯍꯦ
ꯑꯊꯤ ꯈꯟꯁꯦ ꯀꯩꯗꯧꯕꯒꯦ ꯍꯥꯏꯕ꯭ꯔꯣ
ꯂꯣꯛ ꯇꯧꯅꯤꯡꯉꯥꯏ ꯇꯧꯕꯒꯤꯅꯤꯅꯦ ꯍꯥꯊꯤ ꯈꯜꯂꯤꯁꯦ꯫
ꯃꯣꯠꯄꯒꯤ ꯑꯣꯏꯔꯝꯒꯅꯤ
ꯑꯩꯕꯨ ꯌꯥꯝ ꯃꯣꯠꯄꯒꯤ ꯇꯥꯞꯇꯥ ꯋꯥꯔꯤꯒꯤꯗꯤ
ꯃꯨꯠꯄꯒꯤ ꯑꯣꯏꯔꯝꯒꯅꯤꯌꯦ꯫
ꯃꯣꯠꯄ ꯅꯠꯇꯦ ꯑꯩ ꯌꯥꯝ ꯁꯦꯡꯉꯦ꯫
ꯌꯥꯝ ꯁꯦꯝꯈ꯭ꯔꯣ ꯍꯟꯗꯛꯄ ꯅꯪ
ꯌꯥꯝ ꯁꯦꯡꯉꯦ ꯅꯥꯇꯣ ꯐꯨꯡꯒꯠꯂꯦꯕ
ꯎ ꯋꯥꯔꯤ ꯁꯥꯕꯤꯌꯣꯅꯦ ꯑꯃ꯫
ꯎ
ꯀꯥꯛꯆꯦꯡꯒꯤ ꯀꯥꯛꯆꯦꯡꯒꯤ ꯅꯠꯇꯦꯅꯦ
ꯀꯔꯤ ꯋꯥꯔꯤꯅ ꯀꯥꯛꯆꯦꯡꯒꯤ ꯋꯥꯔꯤ ꯂꯩ ꯀꯔꯤꯅ
ꯀꯔꯤꯅꯣ ꯀꯥꯡ ꯅꯠꯇꯦ ꯌꯥ ꯀꯥꯎꯔꯦꯅꯦ ꯃꯗꯨ ꯅꯍꯥꯟ ꯑꯦꯟ ꯅ ꯍꯥꯏꯗ
ꯀꯛꯆꯦꯡꯅꯦ꯫
ꯀꯛꯆꯦꯡ ꯀꯛꯆꯦꯡꯒꯤ ꯋꯥꯔꯤ ꯁꯥꯕꯤꯌꯨꯅꯤ ꯂꯩꯔꯗꯤ ꯐ ꯐꯕ
ꯑ ꯀꯛꯆ ꯅꯪ ꯉ ꯀꯛꯆꯦꯡꯒꯤ ꯋꯥꯔꯤꯁꯦ ꯀꯛꯆꯦꯡꯁꯤ ꯀꯣ
ꯎꯝ
ꯀꯛꯆꯦꯡꯁꯦ ꯌꯥꯝꯅ ꯄꯤꯛꯄꯒꯤ ꯁꯥ ꯁꯥ ꯍꯥꯏꯕ ꯇꯥꯔꯦꯀꯣ ꯏꯁ ꯍꯥꯏꯕꯁꯤ ꯑꯗꯨꯝ ꯃꯈꯜ ꯑꯃꯅꯦꯕ
ꯎꯝ
ꯃꯣꯏꯁꯦ ꯌꯥꯝꯅ ꯄꯨꯛꯅꯤꯡ ꯃꯕ ꯍꯥꯏꯗꯤ ꯌꯥꯝꯅ ꯑꯃ ꯑꯃꯕꯨ ꯃꯇꯦꯡ ꯌꯥꯝ ꯇꯧꯕꯒꯤ ꯑ ꯖꯤꯕ ꯑꯃꯅꯦꯕ ꯃꯥꯁꯦ
ꯎꯝ ꯕ ꯆꯤꯡꯕ꯭ꯔꯣ
ꯑꯣ ꯖꯤꯕ ꯆꯁꯤꯡꯅꯦꯕ ꯃꯆꯥ ꯑꯣꯏꯔꯁꯨꯀꯣ꯫ ꯑꯗꯨ ꯑꯗꯨꯅ ꯃꯣꯏꯁꯦ ꯊꯕꯛ
ꯄꯥꯟꯒꯦ ꯃꯈꯣꯡ ꯀꯌꯥ ꯄꯥꯟꯒꯦ ꯀꯛꯆꯦꯡꯁꯦ
ꯑꯣ ꯃꯥꯄꯜ ꯅꯤꯄꯥꯜ ꯅꯤꯄꯥꯜ
ꯅꯤꯄꯥꯜꯂꯅꯦ ꯇꯔꯨꯛ ꯅꯠꯇ꯭ꯔꯣ
ꯇꯔꯨꯛ ꯄꯥꯟꯕ꯭ꯔꯥ ꯅꯤꯄꯜ ꯄꯥꯟꯕ꯭ꯔꯥ ꯀꯥꯎꯔꯦ ꯑꯗꯨ ꯄꯥꯜꯂꯦꯀꯣ
ꯊꯤꯔꯣ ꯊꯤꯔꯣ ꯊꯤꯔꯣ
ꯍꯣꯔꯦꯟ ꯐꯥꯔꯒ ꯊꯤꯒꯦ ꯑ
ꯀꯝꯃꯥꯏ ꯐꯥꯒꯅꯤ
ꯈꯨꯠꯅ ꯐꯥꯒꯅꯤꯅ ꯀꯛꯆꯦꯡ ꯐꯥꯕꯕꯨ ꯀꯔꯤꯅ ꯐꯥꯒꯅꯤ ꯍꯣꯏ ꯈꯨꯠꯅ ꯐꯥꯗꯔꯗꯤ ꯀꯛꯆꯦꯡꯒꯤ ꯀꯔꯤ
ꯑꯩꯗꯤ ꯕꯣꯔꯥꯅ ꯐꯥꯒꯦꯔꯣ ꯈꯟꯈꯤꯕ
ꯁꯨꯝ ꯋꯥꯔꯤ ꯂꯣꯏꯗꯔꯤꯉꯩꯗ ꯅꯪꯁꯨ ꯊꯥꯎ ꯇꯧꯔꯦꯀꯣ ꯃꯣꯏꯁꯦ
ꯎꯝ
ꯑꯗꯨ ꯃꯇꯝꯗ ꯀꯛꯆꯦꯡꯁꯦ ꯎꯝ ꯃꯣꯏꯁꯦ ꯌꯥꯝꯅ ꯃꯤ ꯑꯃ ꯑꯃ ꯃꯇꯦꯡ ꯌꯥꯝ ꯄꯥꯡꯅꯩ ꯌꯦꯕ
ꯑꯝ
ꯑꯗꯨꯒꯤ ꯃꯣꯏꯁꯦ ꯊꯕꯛ ꯇꯧꯊꯣꯛꯄꯗ ꯏꯉꯝ ꯉꯝꯕꯅꯦ ꯍꯥꯏꯌꯦꯕ ꯌꯥꯝ ꯂꯨꯝꯕ ꯄꯣꯠ ꯀꯨꯝꯕ ꯂꯩꯔꯗꯤ ꯀꯛꯆꯦꯡꯁꯤ ꯄꯨꯂꯞ ꯄꯨꯜꯂꯒ ꯍꯦꯛꯇ ꯃꯤ ꯑꯃ ꯑꯃ ꯃꯇꯦꯡ ꯄꯥꯡꯉ ꯇꯧꯕꯅꯦꯕꯀꯣ
ꯎꯝ
ꯑꯩꯈꯣꯏꯒꯤ ꯑꯍꯟꯁꯤꯡꯅ ꯅꯣꯏ ꯑꯐꯕ ꯃꯇꯧ ꯇꯝꯕꯁꯦ ꯃꯤꯑꯣꯏꯕ ꯈꯛꯇ ꯅꯠꯇꯦ ꯑꯗꯣ ꯀꯛꯆꯩꯒꯨꯝꯕꯗꯒꯤ ꯐꯥꯎ ꯌꯦꯡꯉꯣ ꯃꯤ ꯄꯨꯟꯅ ꯄꯨꯟꯅ ꯇꯧꯋꯣꯕ ꯃꯤ ꯑꯃꯈꯛꯅ ꯇꯧ ꯇꯧꯕ ꯉꯝꯗꯕꯗꯣ ꯄꯨꯟꯅ ꯇꯧꯔꯗꯤ ꯃꯣꯏꯁꯨ ꯆꯤꯟꯖꯥꯛ ꯆꯥꯅꯤꯡꯉꯥꯏ ꯊꯥꯡꯕ ꯉꯝꯃꯦꯕ ꯃꯥꯏ ꯍꯥꯏꯕꯅꯦꯕ ꯌꯥꯝ ꯆꯨꯝꯃꯦꯕ ꯋꯥꯔꯤꯗꯣ ꯑꯗꯨꯒꯤ ꯋꯥꯔꯤꯅꯤꯗ ꯎꯝ
ꯑꯇꯣꯞꯄ ꯋꯥꯔꯤꯗꯤ ꯂꯩꯇ꯭ꯔꯦ ꯁꯤ ꯈꯛꯇꯔꯣ ꯅꯪꯅ ꯋꯥꯔꯤ ꯈꯪꯉꯤꯁꯦ
ꯅꯪ ꯂꯤꯌꯣ ꯅꯪ ꯂꯤꯌꯣ ꯇꯥꯒꯦ
ꯑꯩꯒꯤ ꯋꯥꯔꯤꯗꯤ ꯑꯩ ꯌꯥꯝ ꯂꯩꯌꯦꯗ
ꯑꯩꯈꯣꯏꯗ ꯍꯨꯏ ꯈꯣꯡꯕꯁꯦ ꯇꯥꯕ꯭ꯔꯣ
ꯇꯥꯏꯌꯦ ꯌꯥꯝ ꯁꯥꯊꯤꯔꯝꯒꯗꯧ ꯃꯥꯜꯂꯦ ꯅꯣꯏ ꯍꯣꯏꯗꯤ
ꯈꯪꯗꯦ
ꯅꯪ ꯅꯪ ꯅꯪ ꯅꯪꯗꯥꯎꯅ ꯃꯥ ꯂꯝꯒꯅꯦ
ꯑꯅꯤꯈꯛ ꯂꯩꯔꯁꯨ ꯌꯥꯝ ꯁꯥꯊꯤꯑꯕ
ꯍꯣꯏ ꯁꯤꯗꯁꯨ ꯃꯔꯤ ꯃꯉꯥ ꯂꯩꯌꯦ ꯑꯩꯈꯣꯏ ꯂꯥꯞꯅ ꯂꯥꯛꯑꯗꯤ ꯌꯥꯝ ꯈꯣꯡꯉꯦ ꯌꯥꯝ ꯁꯥꯊꯤꯖꯥꯅꯒꯤ ꯍꯍꯣꯏꯁꯤꯡ
ꯑꯦꯁ ꯑꯩꯗꯤ ꯁꯥꯊꯤꯔꯗꯤ ꯑꯩ ꯐꯨꯔꯛꯑꯅꯤ
ꯑꯩꯒꯤ ꯍꯨꯏꯁꯤꯡ ꯃꯃꯤꯡ ꯅꯣꯏ ꯊꯣꯟꯈ꯭ꯔꯕꯅꯤ ꯑꯩ ꯃꯆꯥꯁꯤꯡ
ꯑꯁꯇ ꯅꯪꯁꯨ ꯍꯨꯏꯒꯤꯗꯣ ꯑꯩꯒꯤ ꯃꯤꯡ ꯊꯣꯟꯕꯤꯗꯨꯅ ꯑꯩ ꯀꯤꯖꯩꯀꯣ
ꯑꯩꯁ ꯊꯣꯟꯗꯦꯍꯦ ꯑꯩꯅ ꯊꯣꯟꯕꯤꯕ ꯑꯃ ꯕꯦꯂꯥꯠ ꯑꯃ ꯊꯣꯜꯂꯦ ꯑꯃꯅ ꯀꯥꯔꯠ
ꯌꯥꯔꯦ ꯍꯥꯏꯗ꯭ꯔꯁꯨ ꯌꯥꯔꯦ
ꯍꯥꯏꯕꯤꯒꯦ ꯍꯥꯏꯕꯅꯤꯗ
ꯑꯗꯨꯝ ꯃꯁꯛ ꯐꯖꯕꯁꯨ ꯂꯣꯏꯅ ꯃꯤꯅ ꯂꯣꯏ ꯄꯨꯈ꯭ꯔꯦ ꯍꯥꯏꯌꯦꯅ꯫
ꯊꯤꯕꯁꯨ ꯍꯨꯏꯅꯤꯅ ꯊ ꯊꯤꯕꯁꯨ ꯖꯤꯕꯅꯤꯅ ꯊꯤꯔ ꯊꯤꯔꯗꯤ ꯍꯤꯡꯕ ꯊꯤꯔꯗꯤ ꯃꯣꯏ ꯀꯩꯅꯣ ꯍꯤꯡꯕ ꯌꯥꯗꯦ ꯍꯥꯏꯕ ꯂꯩꯇꯦꯅ ꯖꯤꯕꯅꯤꯅ ꯃꯣꯏꯁꯨ
ꯆꯨꯝꯃꯦ ꯏꯃꯥꯟꯅꯕꯤ ꯏꯃꯥꯟꯅꯕꯤ ꯈꯣꯏꯒꯤ ꯎꯝ ꯏꯃꯥꯟꯅꯕꯤꯈꯣꯏꯅ ꯑꯍꯨꯝ ꯄꯤꯔꯛꯄꯗꯣ
ꯎꯝ
ꯑꯩꯈꯣꯏ ꯈꯨꯠꯂꯣꯝꯗ ꯊꯝꯕꯗꯣ
ꯎꯝ ꯅ
ꯑꯁ ꯃꯤ ꯃꯣꯏꯁꯦ ꯃꯤ ꯆꯥꯡꯈꯣꯟꯕ ꯌꯥꯝ ꯍꯩꯕꯅꯦꯕ ꯃꯤ ꯂꯥꯛꯑꯗꯤ ꯃꯥ ꯍꯔꯥꯎꯔꯒ ꯃꯃꯩꯒ ꯀꯩꯅꯣ ꯇꯧꯔ ꯌꯥꯝ ꯇꯧꯕꯅꯦ ꯑꯁ ꯂꯥꯏꯅꯥ ꯂꯥꯛꯄꯗ ꯂꯩꯈꯤꯗꯕꯅꯤꯅ ꯌꯥꯝ ꯅꯨꯡꯁꯤꯌꯦ
ꯑꯩꯏꯗꯤ ꯑꯗꯨꯝ ꯇꯧꯅꯩ ꯍꯏꯗꯤ ꯍꯨꯏꯗꯤ ꯖꯨꯟ ꯖꯨꯂꯥꯏꯗ ꯄꯣꯛꯄꯁꯤꯡꯗꯤ ꯑꯗꯨꯝ ꯍꯤꯡꯉꯅꯤ ꯀꯩꯅꯣ ꯍꯥꯏꯗꯤ ꯃꯣꯏꯗꯤ ꯌꯥꯝ ꯏꯪꯗ꯭ꯔꯦꯕ
ꯎ ꯅꯪꯒꯤ ꯑꯃ ꯄꯤꯕꯗꯨꯁꯨ ꯂꯩꯕꯗꯨꯗꯤ
ꯅꯣꯕꯦꯝꯕꯔ ꯗꯤꯁꯦꯝꯕꯔꯗ ꯇꯧꯔꯗꯤ ꯃꯣꯏꯗꯤ ꯑꯗꯨꯝ ꯌꯥꯝ ꯍꯤꯡꯒꯜꯗꯦꯕ ꯏꯪꯕꯅꯤꯅ
ꯑꯩꯅ ꯍꯥꯏꯔ ꯑꯃ ꯏꯆꯦ ꯀꯨꯏꯅꯒ ꯊꯥꯕꯤꯌꯣ ꯍꯥꯏꯅ ꯀꯩꯒꯤꯅꯣ ꯑꯩ ꯅꯪ ꯂꯧꯅꯤꯡꯉꯦ ꯍꯥꯏꯌꯦꯅ ꯑꯩ ꯁꯤ ꯂꯣꯏꯔꯒ ꯀꯔꯤ ꯀꯔꯤꯅꯣ ꯇꯧꯊꯣꯛꯄ ꯊꯣꯛꯧꯒꯦ ꯍꯥꯏꯔꯒ ꯅꯪꯅ ꯌꯥꯗꯕꯅꯦ
ꯄꯤꯤꯒꯦ ꯑꯃ ꯃꯄꯤ ꯑꯃ ꯂꯩ
ꯃꯨꯄꯤꯤꯒꯦ ꯍꯥꯏꯕ
ꯎꯝ
ꯑꯗꯨ ꯅꯪ ꯑꯃꯨꯛ ꯂꯥꯛꯄ ꯃꯇꯝꯗ ꯑꯁꯤꯔꯣꯝ ꯂꯥꯛꯀꯅꯤ ꯍꯥꯏꯕ ꯅꯠꯇ꯭ꯔꯣ ꯅꯃꯥꯟꯅꯕꯤꯒꯤ ꯔꯤ ꯂꯩꯅꯤꯉꯥꯏ
ꯎꯝ
ꯑꯁꯤꯒꯤ ꯊꯥꯗ ꯂꯥꯛꯇꯣꯏꯔꯒ ꯃꯥꯏ ꯀꯔꯤ ꯊꯥꯗ
ꯑꯁꯤ ꯊꯥꯗ ꯁꯨꯇꯤ ꯂꯩꯔꯗꯤ ꯂꯥꯛꯀꯦ ꯇꯧꯔꯦ
ꯑꯁ ꯀꯅꯥ ꯀꯅꯥꯅꯥꯟ ꯑꯁ ꯑꯩꯗꯤ ꯅꯃꯥꯟꯅꯕ ꯌꯥꯝ ꯉꯔꯛꯑꯗꯤ ꯍꯩꯅꯗꯦꯀꯣ
ꯃꯔꯤꯈꯛꯇꯅꯤ ꯑꯩꯒ ꯄꯨꯜꯂꯒ
ꯑ ꯑꯩ ꯍꯥꯏꯅꯗꯧ ꯃꯥꯟꯂꯦ
ꯀꯔꯤꯒꯤ ꯑꯉꯥꯡꯁꯤꯡꯕꯨ ꯀꯩ
ꯅꯗꯤ ꯀꯥꯌꯦ
ꯀꯔꯤ ꯀꯥꯏꯒꯦ ꯑꯗꯨꯋꯥꯏ ꯂꯩꯅ ꯂꯩꯅ ꯀꯔꯤ ꯃꯣꯏ ꯀꯥꯏꯅꯉꯥꯏ ꯂꯩꯕ꯭ꯔꯥ ꯑꯗꯨꯗ ꯄꯈꯪ ꯀ꯭ꯔꯤ
ꯇꯦ ꯁꯨꯝ ꯏꯀꯥꯏꯌꯦ ꯍꯥꯏꯕꯅꯤꯗ
ꯏꯀꯥꯏꯕꯗꯤ ꯑꯗꯨꯝ ꯏꯀꯥꯏꯕꯅꯤꯅ
ꯌꯥꯝ ꯏꯀꯥꯏꯒꯟꯈ꯭ꯔꯦꯀꯣ ꯃꯤꯒꯗꯤ
ꯅꯠꯇꯦ ꯌꯥꯝ ꯏꯀꯥꯏꯒꯟ
ꯌꯥꯝ ꯇꯣꯉꯥꯟꯈ꯭ꯔꯦ ꯀꯣ ꯃꯤꯒꯗꯤ
ꯇꯜꯦ ꯀꯅꯥꯗꯨ ꯎꯝ ꯏꯀꯥꯏꯌꯦꯦ ꯍꯥꯏꯕ ꯋꯥꯅꯤꯅ ꯍꯥꯏꯕꯁ
ꯀꯥꯏꯕ ꯏꯟ ꯗ ꯁꯦꯟꯁ ꯍꯥꯏꯁꯤ ꯂꯩꯗꯅ ꯍꯥꯏꯗꯤꯀꯣ
ꯍꯥꯏꯗꯤ ꯅꯣꯏ ꯅꯃꯥꯟꯅꯕ ꯅꯃꯥꯟꯅꯕꯤ ꯌꯥꯝ ꯂꯥꯛꯑꯗꯤ ꯀꯥꯏꯑꯦꯅ ꯂꯥꯛ
ꯑꯩꯗꯤ ꯑꯩꯗꯤ ꯏꯀꯥꯏꯗꯦ
ꯑꯩꯈꯣꯏ ꯌꯨꯝꯗ ꯂꯥꯛꯀꯅꯨꯕ ꯍꯦꯛꯛꯇ ꯆꯂꯨꯅ
ꯁꯦꯝꯕ꯭ꯔꯣ
ꯑꯗꯨꯁꯨ ꯅꯪ ꯁꯥꯎꯗꯧ ꯃꯥꯥꯜꯂꯦꯀꯣ
ꯅꯪ ꯆꯩ ꯆꯥꯅꯤꯀꯣ
ꯁꯥꯎꯒꯦꯔ ꯁꯥꯎꯔꯣꯏꯒꯦꯔ
ꯁꯥꯎꯒꯦꯔꯣ ꯁꯥꯥꯎꯒꯦꯔꯣ ꯅꯊꯧ ꯅꯠꯇꯦ ꯑꯩꯒꯤ ꯏꯊꯧꯅꯤ
ꯑꯗꯨ ꯁꯥꯎꯗꯣꯏꯔꯥ ꯍꯥꯏꯕ
ꯁꯥꯎꯗꯦ ꯁꯥꯎꯗꯦ